ꯑꯦ ꯅꯪꯒꯤ ꯐꯣꯟ ꯉꯥꯏꯕꯗ ꯑꯥ ꯌꯧꯔꯦ ꯢꯕꯨꯡꯉꯣ
ꯑꯦ ꯃꯤꯅ ꯇꯧꯕꯗꯤ ꯐꯥꯏꯜꯗꯩ ꯊꯥꯒꯠꯂꯒ ꯉꯥ ꯀꯟꯅ ꯉꯧꯔꯤꯌꯦ ꯑꯩꯈꯣꯏꯕꯥꯅ ꯇꯨꯡꯍꯟꯕꯤ ꯄꯨꯔꯛ ꯏ ꯎꯝ ꯆꯦꯛ ꯆꯦꯛ ꯇꯧꯕ ꯃꯈꯣꯟ ꯇꯥꯕ꯭ꯔ
ꯇꯥꯏꯌꯦ
ꯎꯝ ꯇꯨꯡꯍꯟꯕꯤ ꯀꯦꯂꯣ ꯃꯨꯛ ꯇꯥꯗꯣꯏꯔ ꯈꯪꯗꯦ ꯃꯔꯤ ꯁꯨꯏ
ꯆꯥꯎꯔꯦ ꯑꯗꯨꯗꯤ
ꯎꯝ ꯑꯗꯩꯗꯤ ꯉꯥꯆꯤꯛ ꯑꯆꯧꯕ ꯑꯃꯒ
ꯉꯥꯆꯤꯛ
ꯎꯝ
ꯎꯝ ꯉꯥꯆꯤꯛ ꯀꯥꯏꯗꯨꯗꯤ ꯆꯥꯗ ꯀꯨꯏꯔꯦꯗ ꯑꯗꯨꯒꯨꯝꯕꯗꯣ ꯑꯩꯈꯣꯏꯗꯗꯤ ꯀꯌꯥ ꯀꯥꯀꯥꯂꯨ ꯆꯥꯗꯕꯅꯤꯅꯅꯦ ꯑꯗꯨꯒꯨꯝꯕꯗꯨ ꯏꯟ ꯟꯇꯔꯦꯁ ꯂꯩꯇꯦꯕ ꯉꯥꯃꯨ ꯉꯥꯆꯤꯀꯥ ꯉꯥꯀ꯭ꯔꯥꯒꯥꯏꯗꯨꯗꯤ ꯀꯨꯏꯔꯦꯗ ꯆꯥꯗꯕ
ꯑꯩꯈꯣꯏꯗꯤ ꯁꯨꯃꯥꯏꯅ ꯉꯥ ꯃꯩꯇꯩ ꯉꯥꯁꯤꯅ ꯍꯥꯎꯏ ꯆꯥꯕ
ꯎꯝ ꯊꯥꯏꯅꯗꯤ ꯉꯀ꯭ꯔꯥꯒꯁ ꯑꯗꯨꯝ ꯌꯣꯛꯑꯒ ꯇꯧꯔꯒ ꯑꯗꯨꯝ ꯆꯥꯅꯩꯌꯦꯕ
ꯎꯝ
ꯑꯗꯨꯀꯥꯟꯗꯗꯤ ꯌꯥꯝ ꯆꯥꯔꯛꯑꯦꯕ ꯊꯥꯏꯅꯗꯤ ꯃꯩꯇꯩ ꯉꯛꯀ꯭ꯔꯥ ꯃꯌꯥꯝꯗꯨ
ꯉꯥꯁꯤ ꯌꯥꯝ ꯊꯤꯌ‌ꯦ ꯀꯩꯅ‌ꯣ ꯇꯧꯋꯤ ꯀꯟꯕ‌ꯣꯏ ꯇꯥꯖꯤꯟꯗꯦ ꯚꯥꯏ ꯎꯝ ꯄꯣꯠ ꯀꯛꯑꯒ ꯉꯧꯕ ꯀꯟ ꯑꯗꯨꯝ ꯖꯔ ꯉꯥꯡ ꯉꯥꯡꯍꯟꯗꯧꯕ
ꯑꯩ ꯏꯔꯨꯒ ꯂꯨꯖꯗꯕꯤꯗꯅꯦ ꯑꯩꯅ ꯊꯣꯛꯂꯛꯏꯁꯦ ꯑꯦꯛꯁꯔꯁꯥꯏꯁ ꯇꯧ ꯂꯣꯏꯔꯒ ꯍꯨꯃꯥꯡ ꯑꯣꯔꫭꯔꫭ ꯇꯥꯔꯒ ꯇꯩꯊꯣꯛꯑꯒ ꯐꯨꯔꯤꯠ ꯂꯤꯠꯁꯜꯂꯒ ꯊꯣꯛꯂꯛꯏꯅꯤ
ꯉꯍꯥꯟ ꯅꯪ ꯆꯠꯂꯔꯣꯏ ꯍꯥꯏꯗꯨꯗꯤ ꯍꯣꯏ ꯌꯦꯟ ꯊꯣꯡꯕ ꯆꯥ ꯂꯩꯔꯣꯕ ꯑꯗꯨꯗꯤ ꯑꯩꯈꯣꯏ ꯑꯀꯥꯁ ꯑꯩꯈꯣꯏ ꯄꯨꯂꯞ ꯇꯧꯔꯒ ꯆꯥꯃꯤꯟꯅꯕ ꯐꯣꯟꯗꯨꯅ ꯆꯥꯔꯖ ꯇꯧꯔ ꯊꯝꯕ ꯇꯥꯍꯧꯗꯕ
ꯉꯥꯁꯥꯟ ꯅꯪꯅ ꯍꯜꯂꯛꯄꯗ ꯑꯃꯨꯛ ꯆꯠꯈꯤꯕꯗ ꯇꯧꯔꯛꯑꯗꯤ ꯌꯦꯡꯉꯨꯅꯦ ꯅꯪ ꯑꯅꯤꯔꯛ ꯇꯧꯔꯛ ꯑꯗꯕꯅꯦ
ꯇꯨꯝꯃꯝꯗꯥꯏꯗ
ꯍꯣꯏ ꯑꯗꯨꯕꯨꯗꯤ ꯌꯥꯏ ꯌꯥꯕꯨꯗꯤ ꯅꯪ ꯀꯌꯥꯔꯛ ꯁꯨꯈ꯭ꯔꯒꯦ ꯈꯪꯗꯦ
ꯑꯣ ꯈꯪꯗꯦꯌꯦ
ꯁꯤꯒ ꯑꯍꯨꯝ ꯁꯨꯒꯔꯕ ꯈꯪꯗꯦ ꯉꯥꯁꯤꯒꯤ
ꯎꯝ
ꯉꯥꯁꯦꯀꯣ ꯅꯝꯃ ꯉꯧꯗꯔꯗꯤ ꯃꯅꯨꯡ ꯃꯨꯟꯗꯕꯒꯤ
ꯎꯝ ꯒꯥꯔꯤꯁꯦ ꯃꯤꯠꯇ ꯆꯪꯗꯧꯔꯦ ꯑꯑꯣꯏꯕ ꯁꯨꯡꯂꯩꯞ ꯍꯦꯛ ꯂꯦꯞꯇꯦꯍꯦ ꯑꯑꯣꯏꯕ ꯂꯩꯔꯛ ꯈꯨꯜꯂꯛꯁꯤꯁꯨ
ꯑꯩꯈꯣꯏ ꯕꯥꯅ ꯁꯦꯕꯣꯠ ꯈꯔ ꯄꯨꯔꯛꯏ ꯉꯩ ꯇꯧꯔ ꯅꯛꯅꯔꯦ ꯄꯤꯕ ꯌꯥꯕ ꯍꯥꯎꯔꯅꯤ ꯑꯅꯧꯕꯅꯦ ꯈꯃꯦꯟꯁꯤꯕꯁꯨ ꯅꯍꯥꯟ ꯈꯃꯦꯟꯁꯤꯟꯕꯁꯨ ꯃꯌꯥꯝ ꯌꯥꯝꯃꯦ ꯃꯆꯥꯗꯣ ꯍꯦꯛꯂꯛꯄꯩ
ꯎꯝ
ꯃꯆꯥ ꯃꯆꯥꯗꯣ
ꯎꯝ ꯃꯆꯥꯗꯨꯅ ꯍꯦꯟꯅ ꯍꯥꯎꯋꯦ ꯊꯣꯡꯕꯗꯗꯤ
ꯎꯝ ꯑꯩꯈꯣꯏ ꯕꯥꯅ ꯉꯥ ꯄꯨꯔꯛꯏꯅ ꯑꯃꯨꯛ ꯁꯦꯝꯃꯦ ꯑꯃꯨꯛ ꯁꯦꯝꯃꯒ ꯑꯃꯨꯛ ꯇꯥꯎꯔꯤ
ꯎꯝ
ꯀꯥꯗꯦ ꯀꯥꯗꯦ ꯀꯩꯒꯤꯅꯣ ꯁꯥꯏ ꯉꯥꯃꯨꯅꯦ ꯑꯦ ꯉꯥꯆꯤꯛꯅꯦꯕ ꯀꯥꯡ
ꯃꯤꯅꯤꯠ ꯀꯌꯥ ꯍꯥꯔꯥꯒꯦ
ꯃꯤꯅꯤꯠ ꯑꯍꯨꯝꯗꯨ ꯈꯛꯇ ꯉꯥꯏꯔꯤꯅꯦ ꯌꯨꯝ ꯌꯧꯕꯅꯥꯕꯨ ꯍꯥꯜꯂꯅꯤ
ꯑꫭꯏꯔꯁꯅꯨ ꯀꯩꯗꯧꯔꯒꯦ
ꯐꯣꯟ ꯌꯦꯉꯗ ꯂꯥꯟꯊꯣꯛꯄ ꯅꯪꯍꯧꯗꯕꯋꯅꯤ ꯒꯥꯔꯤ ꯃꯔꯤ ꯃꯔꯤ ꯂꯥꯛꯈ꯭ꯔꯦ
ꯉꯥꯆꯤꯛꯁꯦ ꯇꯦꯛꯄꯒꯤ ꯉꯧꯕꯥ ꯇꯪꯕ
ꯁꯣꯔꯣꯛ ꯂꯥꯛꯝꯕꯁꯦ ꯌꯥꯝ ꯇꯜꯂꯦ ꯍꯥꯏꯕ ꯒꯥꯔꯤꯁꯦ ꯆꯤꯟꯟꯅꯅꯤꯅꯕ ꯁꯨꯡꯂꯦꯞ ꯂꯦꯞꯇꯦꯕ ꯒꯥꯔꯤ ꯃꯌꯥꯝꯁꯤꯅ ꯑꯗꯒꯤ ꯁꯤꯒꯤ ꯑꯩꯈꯣꯏꯒꯤ ꯃꯄꯥꯒꯤ ꯁꯣꯔꯣꯛꯁꯤꯅ ꯂꯥꯜꯕ ꯑꯃꯨꯛ ꯍꯦꯟꯅ ꯇꯜꯂꯦꯕ ꯍꯥꯏꯕꯗꯤ ꯗꯥꯏꯕꯔꯁꯟ ꯃꯌꯥꯝ ꯂꯩꯕꯁꯦ ꯂꯝꯂꫭꯡꯗ ꯂꯝꯕꯤ ꯑꯅꯤ ꯑꯍꯨꯝ ꯃꯔꯤ ꯃꯉꯥ ꯐꯥꯡꯕꯁꯤꯗ ꯂꯝꯕꯤ ꯃꯅ ꯑꯃ ꯑꯅꯤ ꯑꯍꯨꯝ ꯃꯔꯤ
ꯃꯉꯥꯅ
ꯍꯥꯥ
ꯇꯔꯨꯛ ꯃꯉꯥꯅꯦꯕꯅ ꯑꯗꯨ ꯂꯝꯕꯤꯗꯣ
ꯑꯗꯨꯅꯦꯕ ꯁꯣꯝꯗ ꯑꯃꯨꯛ ꯑꯩꯈꯣꯏ ꯑꯩꯈꯣꯏꯔꯣꯝ ꯆꯪꯕꯝ ꯂꯩꯔꯦ ꯑꯗꯒꯤ ꯄꯕꯤꯁꯥꯣꯝ ꯆꯠꯈꯤꯕ ꯌꯥꯝ ꯂꯩꯔꯦ ꯁꯤꯡꯖꯃꯩꯔꫭꯝ ꯆꯠꯈꯤꯕ ꯑꯃ ꯂꯩꯔꯦ ꯑꯍꯨꯝ ꯂꯩꯔꯦ ꯀꯥꯟꯆꯤꯄꯨꯔ ꯆꯠꯈꯤꯕ ꯑꯃ ꯂꯩꯔꯦ ꯃꯔꯤ ꯂꯩꯔꯦ ꯑꯅꯤ ꯍꯥꯏꯗꯣꯏꯔꯥ ꯈꯪꯗꯦ ꯃꯃꯥꯡꯒꯤꯗꯨꯗꯤ ꯄꯥꯗ꯭ꯔꯦ
ꯎꯝ
ꯎꯝ
ꯂꯣꯏꯔꯦ ꯂꯣꯏꯔꯦ ꯃꯨꯜꯂꯦ ꯉꯥꯕꯧ ꯂꯣꯏꯕ ꯃꯨꯟꯕ ꯂꯣꯏꯁꯤꯜꯂꯛꯑꯦ
ꯎꯝ
ꯍꯌꯦꯡ ꯉꯧꯔꯝꯗꯥꯏꯗ ꯑꯃꯨꯛ ꯈꯔ ꯂꯣꯏ ꯉꯧꯊꯣꯛꯑ
ꯉꯧ ꯌꯥꯗꯅꯤ ꯀꯥꯕꯛ ꯁꯥꯕ ꯉꯧꯊꯣꯛꯑꯒꯗꯤ ꯄꯨꯝꯗꯅꯕ
ꯎꯝ
ꯅꯣꯡꯅꯤꯅ ꯑꯥ ꯀꯩꯅꯣ ꯆꯣꯠꯇꯈꯩꯕ ꯍꯦꯛꯃꯤ ꯅꯨꯡꯁꯤꯠꯇꯨꯅ ꯎ ꯇꯤꯛꯈꯠꯇꯅ ꯁꯤꯠꯂꯝꯃꯒ ꯇꯣꯛꯈ꯭ꯔꯦ
ꯑꯦ ꯑꯩꯈꯣꯏꯗꯤ ꯀꯥꯏ ꯐꯖꯥꯅ ꯇꯥꯏ ꯅꯣꯡ ꯁꯤꯗ ꯌꯥꯝ ꯀꯟ ꯇꯥꯏ ꯈꯥꯃꯦꯟꯁꯤꯟꯕ ꯃꯆꯥ ꯁꯤꯂꯩ ꯍꯌꯦꯡ
ꯑꯁ ꯑꯩ ꯍꯟꯗꯛ ꯄꯨꯛꯁꯦ ꯌꯥꯝ ꯊꯤꯅ ꯅꯣꯏꯈꯠꯂꯦꯃꯤ ꯂꯤꯕꯔꯒ ꯁꯣꯛꯑꯕꯔꯥ ꯄꯥꯈꯠꯂꯦ ꯖꯣꯟ ꯗꯨꯀꯟ ꯌꯧꯔꯦ ꯃꯥꯥꯡꯁꯤꯗ ꯑꯃꯨꯛꯅꯦ ꯒꯥꯔꯤ ꯑꯆꯧꯕ ꯈꯝꯖꯤꯜꯂꯝꯕꯅꯤꯅ ꯂꯝꯕꯤꯆꯞꯐꯝꯃꯨꯛ ꯂꯩꯇ꯭ꯔꯦꯕ ꯗꯥ ꯖꯣꯟꯁꯜꯂꯥ ꯑꯣ ꯍꯌꯦꯡ ꯆꯠ ꯄꯗꯣ ꯃꯥꯗꯤ ꯁꯟꯗꯦ ꯅꯠꯇꯗꯤ ꯌꯥꯔꯣꯏ ꯀꯩꯒꯤꯅꯣ ꯃꯣꯏꯅ ꯁꯒꯣꯜꯁꯦ ꯅꯨꯃꯤꯠꯇꯥ ꯐꯔꯛ ꯇꯥꯅ ꯆꯠꯄ ꯈꯣꯠꯄꯅ ꯇꯧꯔꯛꯏꯗꯨꯕꯣꯅ ꯍꯥꯏꯔꯛꯏꯕ꯭ꯔꯥ ꯑꯩꯅ ꯑꯩꯁꯨ ꯂꯥꯏ ꯈꯣꯏꯔꯝꯕ ꯂꯩ ꯈꯣꯠꯂꯦꯅ ꯍꯥꯏꯅꯤ ꯈꯪꯗꯦ
ꯍꯣꯏ
ꯍꯥꯏꯒꯤꯝ
ꯀ꯭ꯋꯥ ꯂꯩꯔꯛ ꯇꯥꯏꯅꯦ ꯌꯨꯕꯤ ꯌꯥꯎꯔꯛꯄꯔꯣ ꯀ꯭ꯋꯥ ꯀ꯭ꯋꯥ ꯑꯃ ꯆꯥꯒꯦ ꯂꯥꯎꯂꯦ
ꯏꯁ ꯌꯥꯝ ꯅꯣꯛꯅꯤꯡꯉꯦ ꯍꯅꯨ ꯍꯅꯥ ꯌꯥꯝ ꯁꯥꯏ ꯍꯩꯅꯕꯤ ꯑꯣꯟꯈꯤꯗꯣꯏꯅꯤꯀꯣ ꯑꯗꯨꯝ ꯆꯥꯕꯗꯒꯤ
ꯀꯨꯌꯥ ꯑꯝ ꯄꯞꯄꯨ
ꯎꯝ
ꯆꯤꯟ ꯊꯨꯊꯨꯛ ꯂꯥꯎ ꯂꯩꯔꯦ ꯉꯥ ꯆꯥꯕ ꯑꯣꯛ ꯆꯥꯕ ꯌꯦꯟ ꯆꯥꯕ ꯌꯥꯗꯦ
ꯎꯝ
ꯑꯍꯟ ꯑꯣꯏꯔꯛꯑꯕꯅꯤꯅ ꯆꯍꯤ ꯌꯥꯡꯈꯩ ꯂꯥꯟꯖꯜꯂꯛꯑꯕꯅꯤꯅ
ꯐꯤꯕꯝꯁꯤꯗꯤ ꯄꯨꯔꯥ ꯅꯥꯏꯟꯇꯤꯒꯤ ꯐꯤꯕꯝꯅꯤ ꯄꯨꯛꯀ ꯇꯥꯍꯩ ꯇꯥꯍꯩ ꯀꯪꯉꯒ
ꯀꯔꯤꯇꯧꯔꯤꯅꯣꯕ ꯑꯁꯤꯕꯣ ꯒꯔꯤ ꯏꯟꯈꯠꯂꯝꯗꯥꯏꯗꯨꯗ ꯑꯗꯨꯃꯥꯏꯅ ꯇꯣꯡꯈꯠꯅꯕ꯭ꯔꯕ
ꯊꯣꯡꯒꯥꯟ ꯌꯧꯔꯦ ꯃꯤꯅꯤꯠ ꯀꯌꯥ ꯐꯔꯥꯖꯥꯠꯅꯣ
ꯃꯣꯏ ꯆꯥꯒ꯭ꯔꯕꯣ ꯊꯨꯛ ꯊꯨꯛ ꯂꯥꯎꯂꯩꯔꯦꯅꯦ ꯌꯦꯟ ꯆꯕꯁꯦ ꯈꯤꯇꯪ ꯍꯪꯒꯣꯏꯈꯤꯕ ꯍꯥꯏꯗꯤ ꯎꯝ ꯈꯤꯇꯪ ꯅꯥꯟ
ꯏꯁꯇꯤꯌꯥꯔꯗ ꯆꯟꯁꯤꯜꯂꯛꯄꯖꯤꯗ ꯌꯨꯝ ꯑꯃꯗꯤ ꯃꯜꯂꯤ ꯌꯦꯡꯕꯗ ꯌꯥꯝ ꯄꯥꯛꯑꯦ ꯄꯥꯛꯄꯩꯅꯤꯅꯥ ꯌꯦꯡꯕꯨꯗꯤ ꯅꯨꯡꯉꯥꯏ ꯑꯁ ꯍꯨꯃꯥꯡꯅ ꯐꯨꯠꯂꯦꯗ ꯆꯥꯛꯀꯥ ꯂꯥꯝꯂꯦꯗꯥ ꯍꯋꯥꯏ ꯆꯥꯥꯁꯤꯜꯂꯨꯕꯩ ꯗꯨꯞ ꯗꯨꯞ ꯂꯥꯎꯔꯦ ꯑꯃꯨꯛ ꯑꯗꯨꯅꯤ ꯃꯣꯏꯅ ꯇꯧꯕ ꯆꯥꯕꯗꯣ ꯎꯕꯗꯨꯗꯥ ꯑꯗꯨꯝ ꯆꯥꯅꯤꯡꯕꯅꯦ ꯑꯗꯨꯝ ꯆꯥꯁꯜꯂꯨꯔꯦꯗꯅ ꯏꯁꯥꯁꯦ